ꯑꯥ ꯃꯔꯨꯞ ꯇꯥꯕꯤꯔꯕ꯭ꯔꯣ
ꯑ ꯇꯥꯔꯦ ꯃꯔꯨꯞ ꯑꯩꯅ ꯉꯥꯡꯂꯤꯁꯤ ꯃꯩ ꯁꯦꯡꯅ ꯑꯗꯨꯝ ꯇꯥꯕꯤꯕ꯭ꯔꯥ ꯀꯃꯥꯏꯅ ꯇꯧꯋꯤ ꯃꯔꯨꯞ
ꯇꯥꯏ ꯇꯥꯏ ꯃꯔꯨꯞꯄꯨꯔꯁꯨ ꯀꯩꯗꯧꯔꯝꯃꯤꯅꯣ
ꯌꯥꯅꯤ ꯑꯅꯤ ꯃꯔꯨꯞ ꯑꯩꯁꯨ ꯄꯣꯊꯥꯔꯝꯕꯅꯤ ꯕꯣꯟ ꯀꯩꯀꯥ ꯍꯥꯏꯐꯦꯠ ꯌꯦꯡꯉ ꯃꯇꯨꯡꯗ
ꯑꯪ ꯁꯨꯃꯥꯏꯅ ꯇꯧꯁꯤ ꯑꯁꯤ ꯃꯔꯛ ꯉꯁꯤꯗꯤ ꯑꯩꯈꯣꯏꯒꯤ ꯂꯩꯔꯤꯕ ꯂꯝꯕꯤ ꯊꯣꯡꯒꯤ ꯃꯇꯥꯡꯗ ꯑꯩꯈꯣꯏꯒꯤ ꯆꯠꯊꯣꯛ ꯆꯠꯁꯤꯟꯗ ꯅꯨꯡꯉꯥꯏꯇ ꯂꯩꯇꯕꯒꯤ ꯃꯇꯥꯡꯁꯦ ꯍꯥꯏꯗꯤ ꯂꯩꯈꯣꯡ ꯊꯣꯛꯄ ꯎꯐꯨꯟ ꯊꯣꯛꯄ ꯑꯗꯒꯤ ꯒꯥꯔꯤꯒꯤ ꯒꯥꯔꯤꯒꯤ ꯈꯨꯗꯣꯡꯊꯤꯕ ꯊꯣꯛꯏꯕ ꯃꯌꯥꯝꯁꯤꯒꯤ ꯃꯇꯥꯡꯗ ꯊꯣꯏꯗꯣꯛꯄ ꯌꯥꯝ ꯀꯟꯅ ꯁꯥꯟꯅꯗ꯭ꯔꯒꯁꯨ ꯁꯨꯝ ꯃꯗꯨꯒꯤ ꯃꯇꯥꯡꯗ ꯊꯦꯡꯅꯕ ꯄꯥꯎꯗꯝꯁꯤꯡꯒꯤ ꯃꯇꯥꯡꯗ ꯁꯨꯝ ꯈꯟꯅꯁꯤ
ꯌꯥꯏ ꯌꯥꯏꯦ ꯃꯔꯨ ꯑꯗꯨ ꯈꯟꯅꯕꯗ ꯌꯥꯝꯅ ꯀꯥꯟꯅꯒꯗꯕ ꯃꯔꯨꯞꯅ ꯉꯁꯤ ꯍꯧꯗꯣꯛꯄꯤꯔꯛꯏꯁꯤ ꯇꯥꯟꯁꯨ ꯌꯥꯝ ꯆꯥꯔꯦ ꯍꯧꯖꯤꯛ ꯍꯧꯖꯤꯛ ꯂꯩꯔꯤꯕ ꯂꯝꯕꯤ ꯊꯣꯡ ꯑꯁꯤꯒ ꯃꯇꯥꯡꯗ ꯋꯥꯔꯤ ꯁꯥꯟꯅꯕ ꯀꯩꯁꯨ ꯀꯥꯏꯗꯦ ꯑꯗꯨ ꯃꯔꯨꯞꯅ ꯑꯗꯨꯝ ꯍꯧꯕꯤꯔꯛꯑꯣ
ꯌꯥꯝ ꯅꯨꯡꯉꯥꯏꯖꯩ ꯃꯔꯨꯞ ꯁꯨꯃꯥꯏꯅ ꯇꯧꯕꯅꯤ ꯑꯩꯈꯣꯏꯒꯤ ꯂꯝꯁꯤ ꯂꯝꯕꯤ ꯈꯔ ꯐꯠꯇ꯭ꯔꯦ ꯑꯗꯨꯅ ꯏꯀꯨꯏ ꯀꯨꯏꯗꯅ ꯒꯥꯔꯤ ꯈꯨꯗꯣꯡꯊꯤꯕ ꯌꯥꯝ ꯊꯣꯛꯑꯦ ꯑꯗꯨꯒ ꯑꯉꯥꯡꯁꯤꯡ ꯑꯩ ꯒꯤ ꯃꯍꯩ ꯇꯝꯐꯝꯗ ꯆꯠꯄꯗ ꯌꯥꯝꯅ ꯅꯨꯡꯉꯥꯏꯇꯕꯗꯨ ꯑꯣꯏꯔꯦ ꯑꯃꯗꯤ ꯑꯩꯈꯣꯏꯒꯤ ꯊꯕꯛ ꯏꯪꯈꯥꯡ ꯆꯠꯊꯣꯛꯄ ꯐꯤꯔꯣꯜ ꯂꯨ ꯅꯥꯟꯅ ꯁꯦꯠꯂꯒ ꯒꯥꯔꯤ ꯃꯆꯥ ꯊꯧꯔꯒ ꯆꯠꯄꯒꯨꯝꯕ ꯃꯄꯤ ꯃꯄꯥꯅ ꯈꯣꯡꯅ ꯆꯠꯄꯒꯨꯝꯕꯗ ꯏꯁꯤꯡ ꯀꯥꯞꯁꯤꯟꯕꯒꯤ ꯊꯧꯗꯣꯛ ꯀꯌꯥ ꯑꯃ ꯊꯣꯛꯇꯕ ꯅꯠꯇꯦ ꯑꯗꯒꯤ ꯅꯣꯡꯁꯤ ꯍꯥꯡꯈ꯭ꯔꯦꯅ ꯈꯜꯂꯕꯁꯨ ꯃꯗꯨꯗ ꯎꯐꯨꯟ ꯅꯨꯡꯉꯥꯏꯐꯨꯟꯗꯨꯅ ꯒꯥꯔꯤ ꯊꯧꯕꯗ ꯌꯥꯝ ꯅꯨꯡꯉꯥꯏꯇꯕ ꯂꯣꯛ ꯊꯨꯡꯕ ꯃꯤꯠ ꯍꯥꯀꯠꯆꯕ ꯑꯗꯒꯤ ꯑꯦꯂꯔꯖꯤ ꯊꯧꯕ ꯑꯃꯗꯤ ꯒꯥꯔꯤ ꯃꯁꯦꯟ ꯊꯣꯝꯖꯤꯟꯅꯕ ꯁꯤꯒꯨꯝꯕ ꯀꯌꯥ ꯑꯃ ꯊꯣꯛꯏ ꯑꯗꯨ ꯃꯔꯨꯞ ꯍꯔꯣꯝꯗꯗꯤ ꯃꯗꯨꯒꯤ ꯊꯣꯏꯗꯣꯛꯄ ꯁꯃꯁ꯭ꯌꯥ ꯊꯦꯡꯅꯕꯤꯗꯕ꯭ꯔꯣ
ꯃꯔꯨꯞ ꯑꯩꯈꯣꯏꯒꯤ ꯁꯣꯝꯅꯁꯨ ꯑꯗꯨꯝ ꯊꯦꯡꯅꯩ ꯑꯩꯈꯣꯏꯒꯤ ꯉꯁꯥꯏꯁꯨ ꯂꯝꯕꯤ ꯌꯥꯝꯅ ꯅꯨꯡꯉꯥꯏꯇ꯭ꯔꯦ ꯍꯥꯏꯖꯕ ꯇꯥꯔꯦ ꯎꯐꯨꯜ ꯑꯗꯒꯤ ꯂꯝꯕꯤ ꯁꯦꯝꯕꯤꯒꯅꯤ ꯍꯥꯏꯔꯒ ꯑꯗꯨꯝ ꯅꯨꯡ ꯊꯥꯔꯒ ꯇꯣꯛꯄꯒꯨꯝꯕ ꯇꯁꯦꯡꯅ ꯍꯥꯏꯔꯕꯗꯤ ꯅꯨꯡ ꯊꯥꯗꯕꯤꯗ ꯐꯠꯇꯕꯗꯨꯅ ꯍꯦꯟꯅ ꯐꯔꯦ ꯍꯥꯏꯖꯕ ꯇꯥꯔꯦ ꯅꯨꯡ ꯊꯥꯔꯒ ꯃ ꯇ ꯗ ꯂꯝꯕꯤꯗꯣ ꯁꯦꯝꯕꯤꯕ ꯑꯣꯏꯔꯒꯗꯤ ꯐꯩ ꯁꯦꯝꯕꯤꯗ꯭ꯔꯕꯅꯤꯅ ꯆꯠꯊꯣꯛ ꯆꯠꯁꯤꯟꯗꯁꯨ ꯌꯥꯝꯅ ꯀꯥꯏꯔꯦ ꯑꯗꯨꯒ ꯒꯥꯔꯤ ꯃꯆꯥ ꯊꯧꯖꯔꯤꯕ ꯁꯤꯡꯗꯁꯨ ꯈꯨꯗꯣꯡꯊꯤꯕ ꯀꯌꯥ ꯅꯪꯪꯂꯦ ꯍꯥꯏꯖꯕ ꯇꯥꯔꯦ ꯑꯗꯨꯒ ꯃꯔꯨꯞ ꯃꯇꯥꯡ ꯑꯁꯤꯗ ꯑꯩꯅ ꯈꯤꯇꯪ ꯄꯟꯖꯅꯤꯡꯕꯗꯤ ꯂꯝꯕꯤ ꯊꯣꯡ ꯅꯨꯡꯉꯥꯏꯇꯕꯁꯤꯅ ꯈꯨꯗꯣꯡꯊꯤꯕ ꯊꯣꯛꯄ ꯈꯛꯇ ꯅꯠꯇꯅ ꯍꯛꯆꯥꯡꯗꯁꯨ ꯑꯀꯥꯏꯕ ꯀꯌꯥ ꯑꯃ ꯂꯥꯛꯑꯦ ꯍꯥꯏꯗꯅ ꯊꯝꯖꯒꯦ ꯃꯔꯨꯞꯀꯤ ꯃꯣꯠꯇꯤ ꯀꯔꯤ ꯂꯩꯔꯤꯕꯅꯦ
ꯃꯗꯨꯅꯤ ꯃꯔꯨꯞ ꯑꯩꯅꯁꯨ ꯑꯗꯨꯒꯤ ꯃꯇꯥꯡꯗꯅꯦ ꯍꯥꯏꯖꯔꯤꯁꯤꯦ ꯍꯥꯏꯕꯗꯤ ꯃꯁꯤ ꯑꯩꯈꯣꯏꯒꯤ ꯂꯩꯔꯤꯕ ꯑꯉꯝ ꯃꯊꯧꯁꯤꯡꯁꯤꯅ ꯈꯔ ꯌꯦꯡꯁꯤꯟꯕꯤꯕꯗꯤ ꯍꯣꯏ ꯃꯈꯣꯏꯁꯨ ꯌꯥꯔꯤ ꯃꯈꯩ ꯃꯈꯩꯗꯤ ꯑꯗꯨꯝ ꯁꯦꯝꯗꯤ ꯁꯦꯝꯕꯤꯔꯤꯕꯅꯤ ꯑꯗꯨꯕꯨ ꯑꯩꯈꯣꯏꯒꯤ ꯒꯥꯔꯤ ꯂꯝꯕꯤ ꯌꯥꯝ ꯐꯠꯍꯟꯗ꯭ꯔꯤꯕꯁꯤ ꯃꯔꯨꯞ ꯑꯩꯒꯤ ꯃꯣꯠꯇꯗꯤ ꯃꯁꯤ ꯒꯥꯔꯤ ꯑꯩꯈꯣꯏꯒꯤ ꯌꯥꯝꯅ ꯂꯨꯝꯕ ꯃꯥꯥꯟꯅ ꯑꯆꯧ ꯑꯆꯧꯕ ꯄꯨꯕ ꯒꯥꯔꯤꯈꯩꯁꯤꯅ ꯈꯨꯔꯛ ꯀꯥꯡ ꯈꯥꯡꯗꯅ ꯈꯨꯔꯛ ꯀꯥꯡꯗꯅ ꯑꯩꯈꯣꯏꯒꯤ ꯂꯝꯕꯤꯁꯤꯗ ꯍꯪꯀꯛꯟꯗꯥ ꯊꯧꯕ ꯑꯃꯗꯤ ꯃꯥꯟ ꯑꯔꯨꯝꯕ ꯄꯨꯔꯒ ꯑꯩꯈꯣꯏꯒꯤ ꯒꯥꯔꯤꯁꯤ ꯐꯥꯖꯤꯟꯕ ꯑꯃꯗꯤ ꯁꯤꯠꯄ ꯅꯥꯞꯆꯦꯠꯄ ꯊꯧꯗꯕ ꯊꯧꯗꯣꯛ ꯀꯌꯥꯁꯤꯅ ꯂꯝꯕꯤꯁꯤ ꯀꯥꯏꯍꯜꯂꯒ ꯁꯨꯃꯥꯏꯅ ꯀꯌꯥ ꯑꯃ ꯑꯣꯏꯔꯛꯄꯅꯤ ꯑꯗꯨꯅ ꯍꯥꯏꯔꯤꯕ ꯒꯥꯔꯤꯁꯤꯡ ꯑꯁꯤ ꯆꯠꯇꯕꯁꯨ ꯌꯥꯗꯕꯅꯤ ꯍꯥꯏꯗꯤ ꯃꯈꯣꯏꯅ ꯄꯨꯊꯣꯛ ꯄꯨꯁꯤꯟ ꯇꯧꯔꯤꯕ ꯆꯥꯅ ꯊꯛꯅꯕ ꯅꯨꯡ ꯂꯩꯉꯣꯏꯁꯤꯡ ꯀꯌꯥ ꯑꯃꯁꯤꯁꯨ ꯗꯔꯀꯥꯔ ꯑꯣꯏꯔꯤꯕꯅꯤ ꯑꯗꯨꯕꯨ ꯁꯨꯃꯥꯏꯅ ꯇꯣꯏꯅ ꯁꯨꯝ ꯌꯥꯗ꯭ꯔꯦ ꯈꯟ ꯇꯥꯔꯒꯗꯤ ꯃꯈꯣꯏꯒꯤꯁꯤꯡꯒꯤꯤꯡꯒꯤ ꯑꯣꯏꯕ ꯇꯣꯉꯥꯟꯕ ꯂꯝꯕꯤ ꯑꯃꯇꯪ ꯁꯦꯝꯕꯤꯔꯒ ꯍꯥꯏꯕꯗꯤ ꯆꯨꯝꯅ ꯆꯠꯆꯔꯤꯕ ꯂꯝꯕꯤꯁꯤꯗꯗꯤ ꯃꯈꯣꯏꯅ ꯄꯨꯔꯤꯕ ꯂꯣꯠꯇꯨꯒ ꯆꯥꯟꯅꯕ ꯍꯥꯏꯕꯗꯤ ꯃꯥꯥꯟꯗꯨꯒ ꯆꯥꯅꯕ ꯑꯗꯨ ꯑꯣꯏꯗ꯭ꯔꯕꯅꯤꯅ ꯂꯝꯕꯤꯁꯤ ꯌꯥꯝ ꯀꯥꯏꯍꯜꯂꯦ ꯑꯗꯣ ꯑꯩꯈꯣꯏꯔꯣꯝꯗꯗꯤ ꯇꯨꯔꯦꯟꯁꯨ ꯑꯃꯁꯨꯡ ꯆꯤꯡꯁꯨ ꯅꯛꯄꯅ ꯃꯔꯝ ꯑꯣꯏꯔꯒ ꯃꯥꯟ ꯄꯨꯕ ꯒꯥꯔꯤꯗꯤ ꯌꯥꯝ ꯇꯣꯏ ꯆꯠꯂꯦ ꯃꯔꯨꯞ ꯑꯣꯏꯔꯣꯝꯗꯗꯤ ꯁꯤꯒꯨꯝꯕꯒꯤ ꯊꯣꯏꯗꯣꯛꯄ ꯂꯩꯇꯕ꯭ꯔꯥ ꯀꯃꯥꯏ ꯀꯃꯥꯏ ꯇꯧꯕꯤ
ꯃꯥꯅꯦ ꯃꯔ ꯃꯔꯨꯞꯅ ꯍꯥꯏꯕꯤꯔꯤꯕꯗꯨ ꯑꯆꯨꯝꯕꯅꯤ ꯑꯩꯈꯣꯏꯒꯤ ꯁꯣꯝꯗꯁꯨ ꯑꯗꯨꯝ ꯃꯥꯟ ꯄꯨꯕ ꯑꯔꯨꯝ ꯑꯔꯨꯝꯕ ꯑꯆꯧ ꯑꯆꯧꯕ ꯒꯥꯔꯤ ꯑꯗꯨꯝ ꯆꯠꯂꯤ ꯃꯈꯣꯏꯅ ꯆꯠꯄꯅ ꯃꯔꯝ ꯑꯣꯏꯔꯒ ꯂꯝꯕꯤꯁꯨ ꯉꯥꯏꯍꯥꯛ ꯂꯩꯇꯅ ꯑꯗꯨꯝ ꯁꯦꯝꯂꯕꯁꯨ ꯑꯗꯨꯝ ꯃꯉꯥꯏ ꯉꯥꯏꯍꯥꯛ ꯂꯩꯇꯅ ꯑꯗꯨꯝ ꯀꯥꯏꯕꯅ ꯁꯨꯝ ꯍꯥꯝꯃꯨ ꯍꯥꯝꯃꯨꯅꯤ ꯍꯥꯏꯖꯕ ꯇꯥꯔꯦ ꯃꯁꯤ ꯃꯔꯨꯞ ꯑꯩꯒꯤ ꯋꯥꯈꯜꯗꯗꯤ ꯃꯈꯣꯏꯒꯤ ꯇꯣꯉꯥꯟꯕ ꯂꯝꯕꯤ ꯑꯃ ꯁꯦꯝꯕꯤꯕ ꯇꯥꯔꯒꯗꯤ ꯈꯤꯇꯪ ꯐꯒꯗ꯭ꯔꯅꯁꯨ ꯈꯜꯂꯤ ꯍꯥꯏꯕꯗꯤ ꯃꯌꯥꯝꯅ ꯆꯠꯅꯔꯤꯕ ꯂꯝꯕꯤꯁꯤ ꯅꯠꯇꯕ ꯇꯣꯉꯥꯟꯕ ꯃꯈꯣꯏꯒꯤ ꯑꯣꯏꯕ ꯇꯣꯉꯥꯟꯕ ꯂꯝꯕꯤ ꯑꯃ ꯁꯦꯝꯕꯤꯕ ꯇꯥꯔꯒꯗꯤ ꯃꯁꯤꯒꯤ ꯈꯨꯗꯣꯡ ꯆꯥꯗꯕꯁꯤꯇꯪꯁꯨ ꯍꯟꯊꯒꯅꯤ ꯍꯥꯏꯗꯅ ꯈꯟꯖꯩ ꯍꯥꯏꯕꯗꯤ ꯂꯩꯥꯏꯅꯥ ꯇꯤꯟꯅꯥ ꯊꯣꯛꯂꯛꯂꯤꯕ ꯂꯣꯛ ꯈꯨꯕ ꯁꯣꯔ ꯍꯣꯟ ꯅꯨꯡꯉꯥꯏꯔꯛꯇꯕ ꯀꯌꯥ ꯑꯃ ꯂꯥꯛꯂꯤ ꯃꯁꯤ ꯂꯝꯕꯤꯗꯒꯤꯅꯤ ꯍꯥꯏꯖꯅꯤꯡꯉꯤ ꯃꯔꯨꯞꯀꯤ ꯋꯥꯈꯜꯗꯤ ꯀꯔꯤ ꯂꯩꯕꯒꯦ
ꯃ ꯃꯔꯨꯞ ꯃꯗꯨꯅꯤ ꯑꯩꯈꯣꯏꯅ ꯌꯥꯝ ꯈꯟꯅꯒꯗꯕꯁꯤ ꯇꯁꯦꯡꯅ ꯑꯩꯈꯣꯏꯒꯤ ꯂꯝꯕꯤꯁꯤꯡꯁꯤꯗꯒꯤ ꯊꯣꯛꯍꯟꯅꯤꯡꯗꯕ ꯂꯥꯏꯅꯥ ꯈꯨꯗꯣꯡꯊꯤꯕ ꯑꯃꯗꯤ ꯀꯌꯥꯝꯕꯗꯤ ꯎꯔꯦ ꯑꯩ ꯏꯁꯥꯃꯛ ꯁꯨ ꯊꯕꯛ ꯆꯠꯊꯣꯛ ꯆꯠꯁꯤꯟ ꯇꯧꯕꯗ ꯌꯥꯝ ꯅꯨꯡꯉꯥꯏꯖꯗꯦ ꯍꯥꯏꯇꯥꯔꯦ ꯃꯔꯨꯞ ꯑꯩ ꯏꯁꯥꯃꯛꯁꯤ ꯍꯥꯀꯠꯆꯕꯤ ꯌꯥꯝ ꯍꯧꯒꯜꯂꯤ ꯑꯩꯈꯣꯏꯒꯤ ꯈꯤꯇꯪ ꯎꯐꯨꯟ ꯉꯥꯏꯐꯨꯟ ꯆꯥꯕ ꯑꯗꯒꯤ ꯆꯥ ꯍꯩꯗꯕ ꯄꯣꯠ ꯆꯥꯕꯗ ꯍꯥꯀꯠꯆꯕꯤ ꯍꯧꯒꯠꯂꯤ ꯑꯗꯨꯅ ꯑꯩꯈꯣꯏꯒꯨꯝꯕꯁꯤ ꯇꯁꯦꯡꯅ ꯃꯁꯤ ꯑꯩꯈꯣꯏꯅ ꯊꯣꯛꯍꯟꯅꯤꯡꯗ ꯊꯣꯛꯄꯗꯤ ꯅꯠꯇꯦ ꯃꯁꯤ ꯏꯒꯤ ꯑꯣꯏꯕ ꯑꯩꯈꯣꯏꯒꯤ ꯌꯥꯗꯕ ꯑꯃ ꯂꯩꯕꯅ ꯃꯔꯝ ꯑꯣꯏꯔꯒ ꯇꯧꯖꯕꯅꯤ ꯇꯁꯦꯡꯅ ꯑꯩꯈꯣꯏꯅ ꯐꯨꯔꯤꯠꯁꯤ ꯐꯅ ꯑꯩꯈꯣꯏꯅ ꯂꯤꯠꯆꯔꯒꯁꯨ ꯑꯩꯈꯣꯏꯒꯤ ꯆꯤꯟ ꯈꯨꯝꯅꯕ ꯃꯥꯏ ꯈꯨꯝꯅꯕ ꯐꯅ ꯍꯥꯞꯆꯔꯒꯁꯨ ꯄꯨꯂꯞ ꯐꯨꯟꯖꯤꯜꯂꯒ ꯆꯠꯄꯗꯤ ꯌꯥꯗꯕꯅꯤꯅ ꯐꯨꯟꯁꯤ ꯍꯥꯏꯕꯁꯤꯗꯤ ꯅꯨꯡꯁꯤꯗ ꯇꯤꯟꯕꯅꯤ ꯃꯈ ꯑꯩꯈꯣꯏꯅ ꯈꯤꯇꯪ ꯆꯪꯂꯛꯄ ꯃꯇꯝꯗ ꯊꯕꯛ ꯆꯠꯊꯣꯛꯄ ꯑꯩꯈꯣꯏꯗꯗꯤ ꯌꯥꯝ ꯅꯨꯡꯉꯥꯏꯖꯗꯦ ꯌꯨꯝꯗꯒꯤ ꯏꯔꯨꯖ ꯃꯥꯏꯊꯔꯒ ꯃꯁꯤꯗꯩꯗ ꯑꯩꯈꯣꯏ ꯊꯕꯛ ꯁꯤꯟꯊꯥ ꯄꯥꯡꯅꯕꯅꯤꯗꯅ ꯑꯩꯈꯣꯏ ꯕꯖꯥꯔꯗ ꯀꯥꯈꯠꯜꯂꯤꯕꯅꯤ ꯑꯗꯒꯤ ꯊꯕꯛ ꯏꯪꯈꯥꯡ ꯆꯜꯂꯤꯕꯅꯤ ꯂꯥꯏꯔꯤꯛ ꯇꯝꯕ ꯆꯠꯄ ꯑꯉꯥꯡꯁꯤꯡꯁꯨ ꯑꯗꯨꯛꯀꯤ ꯃꯇꯤꯛ ꯅꯨꯡꯉꯥꯏꯖꯗꯦ ꯃꯈꯣꯏꯒꯤ ꯃꯇꯧꯁꯤꯡꯁꯤ ꯎꯔꯒ ꯇꯁꯦꯡꯅ ꯃꯁꯤ ꯍꯥꯟꯅꯗꯨꯒꯤ ꯃꯥꯡꯖꯧꯅꯅ ꯑꯩꯈꯣꯏꯅ ꯈꯪꯂꯒ ꯂꯥꯛꯑꯕꯅꯤ ꯅꯣꯡꯖꯨꯊꯥ ꯃꯇꯝꯗꯅ ꯂꯩꯈꯣꯝ ꯊꯣꯛꯄ ꯏꯁꯤꯡ ꯀꯥꯞꯁꯤꯟꯕ ꯒꯥꯔꯤ ꯇꯨꯁꯟꯕ ꯑꯗꯨꯒ ꯑꯩꯈꯣꯏꯒꯤ ꯀꯥꯂꯦꯟ ꯊꯥ ꯃꯇꯝꯗꯅ ꯎꯐꯨꯟ ꯍꯧꯕ ꯂꯧ ꯊꯨꯡꯕ ꯁꯤꯒꯨꯝꯕ ꯊꯧꯗꯣꯛ ꯀꯌꯥ ꯑꯃꯅꯤ ꯑꯗꯣ ꯍꯥꯏꯔꯤꯕꯁꯤꯡꯁꯤ ꯀꯗꯥꯏꯗꯒꯤ ꯍꯧꯔꯛꯄꯅꯣꯗ ꯍꯧꯖꯤꯛ ꯒꯥꯔꯤ ꯑꯆꯧꯕꯒꯤ ꯃꯇꯥꯡꯗꯁꯨ ꯃꯔꯨꯞ ꯀꯩꯕꯅꯤ ꯍꯥꯏꯅꯈ꯭ꯔꯦ ꯑꯗꯨ ꯅꯠꯇꯕꯗ ꯀꯔꯤ ꯀꯔꯤ ꯂꯩꯒꯦꯅ ꯌꯦꯡꯕꯗ ꯑꯩꯈꯣꯏꯒꯤ ꯆꯤꯡ ꯂꯝꯕꯤꯔꯣꯝꯁꯤꯗ ꯁꯦꯝꯃꯤꯕ ꯂꯝꯕꯤꯈꯩꯁꯤ ꯆꯤꯡꯗ ꯀꯛꯑ ꯀꯛꯑꯒ ꯁꯦꯝꯕꯁꯤ ꯃꯔꯨ ꯑꯩꯅ ꯈꯟꯕꯗ ꯂꯝꯕꯤꯁꯤ ꯃꯈꯣꯏꯅ ꯈꯤꯇꯪ ꯍꯦꯟꯖꯟꯅ ꯑꯩꯈꯣꯏꯒꯤ ꯃꯐꯝ ꯆꯥꯅ ꯀꯛꯄꯤꯔꯒ ꯂꯝꯕꯤꯁꯤꯡ ꯑꯁꯤ ꯍꯥꯟꯅ ꯅꯨꯡ ꯂꯩꯉꯩ ꯁ꯭ꯀꯣꯂꯥꯥꯁ ꯊꯥꯗ꯭ꯔꯤꯉꯩꯗ ꯑꯩꯈꯣꯏꯒꯤ ꯃꯄꯨꯡ ꯐꯥꯅ ꯀꯟꯅꯕ ꯇꯛꯈꯥꯏꯕꯤꯔꯒ ꯃꯗꯨꯗꯨ ꯑꯩꯈꯣꯏꯒꯤ ꯂꯧꯔꯤꯕ ꯂꯝꯕꯤ ꯁꯦꯝꯕꯤꯔꯤꯕ ꯏꯆꯤꯟꯜ ꯏꯅꯥꯎꯁꯤꯡꯁꯤꯅ ꯃꯄꯨꯡ ꯐꯥꯅ ꯌꯦꯡꯁꯤꯟꯕꯤꯔ ꯃꯇꯨꯡꯗ ꯆꯥꯟꯅꯕ ꯂꯩꯉꯣꯏ ꯅꯨꯡ ꯁꯝꯅ ꯍꯥꯏꯔꯕꯗ ꯍꯧꯖꯤꯛꯀꯥꯟꯒꯤ ꯑꯅꯧꯕ ꯆꯠꯅꯔꯛꯂꯤꯕ ꯕꯤꯂꯥꯃꯇꯤ ꯍꯥꯞꯄꯒ ꯊꯥꯕ ꯂꯝꯕꯤꯁꯤꯁꯨ ꯍꯣꯏ ꯇꯁꯦꯡꯅ ꯃꯁꯤꯒꯤ ꯃꯇꯥꯡꯗꯤ ꯈꯪꯖꯗ꯭ꯔꯤ ꯑꯗꯨꯕꯨ ꯍꯧꯖꯤꯛ ꯐꯥꯎꯒꯤꯗꯤ ꯃꯁꯤꯅ ꯇꯣꯞ ꯇꯣꯞꯄ ꯑꯀꯟꯕ ꯑꯅꯧꯕ ꯑꯃ ꯑꯣꯏ ꯑꯗꯨ ꯍꯥꯏꯔꯤꯕ ꯂꯝ ꯄꯕꯤꯁꯤꯕꯨ ꯃꯔꯨꯞ ꯑꯣꯏꯔꯝꯗꯗꯤ ꯑꯗꯨꯒꯨꯝꯕꯒ ꯊꯥꯕꯤꯗꯕ꯭ꯔꯣ ꯅꯠꯇ꯭ꯔꯒ ꯃꯔꯨꯞꯅ ꯊꯥꯕ ꯎꯕꯗ ꯊꯧꯔꯨꯕ ꯃꯇꯝꯗ ꯀꯔꯤ ꯀꯔꯤ ꯅꯨꯡꯉꯥꯏꯕ ꯅꯨꯡꯉꯥꯏꯇꯕ ꯂꯩꯒꯦ ꯇꯝꯕꯤꯌꯨ ꯍꯥꯏꯐꯦꯠ
ꯃꯔꯨꯞ ꯑꯩꯈꯣꯏꯒꯤ ꯁꯣꯝꯗꯗꯤ ꯑꯗꯨꯒꯨꯝꯕꯗꯤ ꯀꯌꯥ ꯊꯦꯡꯅꯗ꯭ꯔꯦ ꯑꯗꯨꯕꯨ ꯑꯩꯈꯣꯏ ꯁꯤꯗꯒꯤ ꯈꯔ ꯍꯥꯏꯒꯠꯂꯒ ꯍꯥꯏꯖꯕ ꯇꯥꯔꯦ ꯂꯝꯕꯤ ꯈꯔ ꯑꯃꯗꯤ ꯌꯥꯝꯅ ꯐꯕ ꯈꯔꯁꯨ ꯊꯦꯡꯅꯖꯩ ꯑꯗꯨꯒꯤꯗꯨꯗꯤ ꯌꯥꯝꯅ ꯀꯨꯏꯅ ꯁꯥꯡꯅ ꯃꯇꯝ ꯀꯌꯥꯗꯒꯤ ꯀꯔꯤꯁꯨ ꯁꯦꯝꯗ꯭ꯔꯕꯁꯨ ꯌꯥꯔꯦ ꯍꯧꯖꯤꯛ ꯐꯥꯎꯕ ꯒꯥꯔꯤ ꯑꯆꯧꯕ ꯐꯅꯌꯥꯝ ꯊꯧꯔꯕꯁꯨ ꯌꯥꯏ ꯃꯔꯨꯞꯅ ꯍꯥꯏꯕꯤꯈꯤꯕꯗꯨꯅ ꯑꯩꯈꯣꯏꯅ ꯒꯥꯔꯤ ꯑꯆꯧꯕꯗ ꯉꯥꯛꯇ ꯇꯥꯏꯅꯕꯒꯤ ꯃꯍꯨꯠꯇ ꯍꯣꯏ ꯒꯥꯔꯤ ꯑꯆꯧꯕꯅꯁꯨ ꯁꯣꯛꯍꯜꯂꯤꯕꯅꯤ ꯑꯗꯨꯕꯨ ꯒꯥꯔꯤ ꯑꯆꯧꯕ ꯉꯥꯛꯇꯅꯁꯨ ꯅꯠꯇꯦ ꯂꯝꯕꯤ ꯁꯦꯝꯕꯤꯕ ꯃꯇꯝꯗ ꯃꯔꯝ ꯆꯥꯅ ꯆꯥꯅ ꯁꯦꯝꯕꯤꯕ ꯃꯥꯒꯤ ꯆꯪꯒꯗꯧꯔꯤꯕ ꯂꯝꯕꯤ ꯑꯐꯕ ꯑꯃ ꯁꯦꯝꯃꯛꯄꯗ ꯆꯪꯒꯗꯧꯔꯤꯕ ꯄꯣꯠꯁꯛ ꯆꯨꯝꯅ ꯍꯥꯞꯄꯤꯕ ꯁꯨꯃꯥꯏꯅ ꯇꯧꯔꯒ ꯁꯦꯝꯃꯒꯗꯤ ꯈꯔ ꯃꯈꯩꯗꯤ ꯊꯣꯛꯂꯤꯕ ꯊꯧꯗꯣꯛꯁꯤꯡ ꯑꯁꯤ ꯐꯒꯅꯤ ꯍꯥꯏꯗꯅ ꯈꯟꯖꯩ ꯑꯗꯨꯒ ꯃꯔꯨꯞ ꯑꯩꯈꯣꯏꯅ ꯂꯝꯕꯤꯗ ꯊꯧꯕꯤꯕ ꯒꯥꯔꯤ ꯊꯧꯕ ꯃꯇꯝꯗꯁꯨ ꯌꯦꯡꯉ ꯌꯦꯡꯉꯒ ꯊꯧꯕꯤꯕ ꯍꯥꯏꯕꯗꯤ ꯁꯣꯛꯀꯗꯕ ꯈꯣꯠꯀꯗꯕ ꯃꯑꯣꯡꯗ ꯊꯧꯕꯤꯗꯕ ꯂꯝꯕꯤ ꯐꯠꯇꯕꯒꯤ ꯉꯥꯛꯇꯁꯨ ꯅꯠꯇꯅ ꯈꯨꯗꯣꯡꯊꯤꯕ ꯑꯁꯤ ꯑꯩꯈꯣꯏꯒꯤ ꯂꯧꯕꯨꯛꯇ ꯀꯨꯝꯂꯨꯔꯕ ꯃꯇꯨꯡ ꯂꯩꯕꯥꯛ ꯍꯨꯝꯒꯠꯂꯛꯄꯗꯕꯨ ꯑꯣꯏꯔꯣ ꯂꯩꯕꯥꯛ ꯐꯒꯠꯂꯛꯄꯅꯤ ꯍꯥꯏꯕꯗꯕꯨ ꯑꯣꯏꯔꯣ ꯑꯩꯈꯣꯏꯒꯤ ꯂꯝꯕꯤꯗ ꯇꯥꯍꯧꯕ ꯈꯣꯠꯍꯧꯕ ꯑꯁꯤꯒꯨꯝꯕꯁꯤ ꯌꯥꯔꯤꯃꯈꯩꯗꯤ ꯇꯧꯍꯟꯕꯤꯗꯕ ꯌꯥꯔꯤꯃꯩ ꯇꯧꯕꯤꯗꯕ ꯑꯁꯤꯒꯨꯝꯕꯁꯤ ꯀꯌꯥ ꯑꯁꯤ ꯁꯨꯝ ꯃꯈꯣꯏꯅ ꯇꯞꯅ ꯇꯞꯅ ꯇꯧꯔꯛꯇ꯭ꯔꯕ ꯇꯥꯔꯒꯗꯤ ꯈꯤꯇꯪ ꯃꯈꯩꯗꯤ ꯍꯟꯊꯔꯛꯀꯅꯤ ꯍꯥꯏꯗꯨꯅ ꯈꯟꯖꯩ ꯃꯔꯨꯞ ꯃꯁꯤꯒꯤꯗꯤ ꯃꯔꯨꯞ
ꯑ ꯍꯥꯏꯕꯤꯌꯨ ꯍꯥꯏꯕꯤꯌꯨ ꯃꯔꯨꯞ
ꯑꯁꯤꯒꯤꯒꯤꯗꯤ ꯃꯔꯨꯞ ꯃꯇꯥꯡ ꯑꯁꯤꯗ ꯀꯥꯏꯅꯔꯁꯤ ꯑꯩꯁꯨ ꯊꯕꯛ ꯑꯃ ꯇꯧꯒꯗꯕ ꯂꯩꯔꯦ ꯑꯗꯨꯅ ꯃꯔꯨꯞ ꯀꯔꯤ ꯀꯥꯏꯅꯅ ꯌꯥ ꯊꯪꯅꯤꯖꯒꯦ ꯃꯔꯨꯞꯀꯤꯨ ꯋꯥꯈꯜ ꯀꯔꯤ ꯂꯩꯕꯤꯕꯒꯦ ꯃꯈꯥ ꯇꯥꯅ ꯋꯥꯔꯤ ꯁꯥꯟꯅꯕꯤꯒꯦ ꯍꯥꯏꯕꯥ
ꯌꯥꯝ ꯅꯨꯡꯉꯥꯏꯖꯩ ꯃꯔꯨꯞꯅ ꯉꯥꯏꯍꯥꯛ ꯑꯁꯪꯕ ꯃꯇꯝ ꯀꯥꯏꯊꯣꯛꯄꯤꯔꯒ ꯁꯨꯃꯥꯏꯅ ꯑꯩꯈꯣꯏꯒꯤ ꯋꯥꯔꯤ ꯋꯥꯇꯥꯏ ꯇꯧꯕꯁꯨ ꯌꯥꯝ ꯅꯨꯡꯉꯥꯏꯖꯩ ꯃꯔꯗꯨ ꯀ ꯑꯁꯤ ꯊꯕꯛꯁꯤꯗ ꯆꯠꯊꯣꯛꯄꯤꯔꯨꯔꯣ ꯇꯧꯊꯣꯛꯄꯤꯔꯨꯔꯣ ꯃꯇꯨꯡ ꯇꯥꯔꯛꯄꯗꯨꯁꯨ ꯃꯔꯨꯞꯀ ꯑꯋꯥ ꯅꯨꯡꯉꯥꯏ ꯑꯗꯨꯝ ꯋꯥꯔꯤ ꯋꯥꯇꯥꯏ ꯇꯧꯁꯤ ꯉꯁꯤꯒꯤꯗꯤ ꯃꯇꯥꯡꯁꯤꯗ ꯑꯩ ꯊꯝꯖꯔꯒꯦ
ꯎꯝ